ꯍꯜꯂꯣ ꯄꯊꯔꯤꯌꯦ
ꯀꯩꯒꯤ ꯋꯥꯕ꯭ꯔꯣ ꯊꯕꯛ
ꯕꯣꯜ ꯌꯦꯡꯕꯒꯤ ꯋꯥꯈ꯭ꯔꯦ ꯉꯁꯤꯗꯤ ꯉꯔꯥꯡꯥꯟ ꯕꯣꯜ ꯌꯦꯡꯕꯅꯤꯅ ꯍꯥꯏ ꯌꯨꯛ
ꯀꯥꯏꯔꯦꯀꯣ
ꯕ꯭ꯔꯥꯖꯤꯜ ꯅ ꯃꯔ ꯉꯝꯗ꯭ꯔꯦꯅꯦ
ꯊꯃꯣꯏꯁꯦ ꯀꯥꯏꯔꯦ ꯃꯆꯦꯠ ꯇꯥꯔꯦ
ꯀꯥꯏꯔꯦ ꯀꯥꯏꯔꯦ ꯉꯝꯗ꯭ꯔꯦ ꯀꯩ ꯌꯧꯔꯤꯒꯦ ꯅꯪꯁꯨ ꯌꯦꯡꯕ꯭ꯔꯣ ꯉꯔꯥꯡꯒꯤꯗꯣ
ꯌꯦꯗ
ꯌꯦꯡꯗꯦ
ꯑꯥ
ꯏꯁꯇꯦꯇꯁꯇꯨ ꯈꯪꯗꯒꯤ ꯃꯑꯣꯅꯤꯅꯦ
ꯃꯥꯅꯦ ꯏꯁꯇꯦꯇꯁꯇꯗꯤ ꯐꯨꯠꯕꯣꯜ ꯌꯦꯡꯗ꯭ꯔꯁꯨ ꯌꯥꯏ ꯅꯣꯡꯉꯥꯟꯕꯒ ꯑꯣꯏꯔꯁꯨ ꯁꯨ ꯑꯞꯗꯦꯠꯁꯦ ꯑꯗꯨꯝ ꯏꯁꯇꯦꯇꯁꯇꯅꯦ ꯑꯗꯨꯝ ꯊꯥꯒꯠꯅꯔꯦꯕ ꯑꯌꯦꯡꯕ ꯃꯤꯈꯩꯅꯀꯣ
ꯎꯝꯇꯅꯦ
ꯑꯗꯨꯗ ꯈꯪꯉꯦꯕ ꯀꯩꯗꯧꯔꯤꯅꯣ ꯅꯪꯗꯤ
ꯑꯗꯨꯝ ꯂꯩꯔꯤ ꯑꯗꯨꯝ ꯐꯣꯟ ꯃꯦꯠꯂꯥ ꯐꯣꯟ ꯌꯨꯇ꯭ꯌꯨꯕ ꯌꯦꯡꯉꯥꯡꯗꯒꯤ
ꯎꯝ ꯅꯪ ꯍꯟꯗꯛꯇꯤ ꯊꯕꯛ ꯌꯥꯝ ꯆꯤꯟꯕ ꯃꯥꯜꯂꯦꯀꯣ
ꯑꯁ ꯍꯟꯗꯛꯁꯦ ꯑꯦꯛꯖꯥ ꯌꯥꯝ ꯂꯩꯕꯩ ꯀꯣ ꯊꯋꯥꯏ ꯌꯥꯝ ꯆꯤꯜꯂꯤꯅꯤ
ꯑꯦꯛꯖꯥꯝ ꯂꯩꯌ‌ꯦ
ꯍꯣꯏ
ꯑꯁ ꯊꯃꯣꯏ ꯀꯥꯏꯔꯦꯍꯦ
ꯑꯦꯛꯖꯥꯝ ꯂꯩꯌꯦ ꯑꯗꯨꯒ ꯋꯥꯔꯜ ꯀꯞꯁꯨ ꯌꯦꯡꯉꯤ
ꯎꯝ ꯅꯪꯒꯤ ꯊꯕꯛꯇꯣ
ꯎꯝ
ꯌꯨ ꯄꯤ ꯑꯦꯁ ꯁꯤ ꯑꯦꯛꯖꯥꯝ ꯂ‌ꯣ
ꯌꯨ ꯄꯤ ꯑꯦꯁ ꯁꯤ ꯑꯦꯛꯖꯥꯝ ꯃꯥꯟꯕ꯭ꯔꯣ
ꯑꯣꯏꯍꯟꯁꯤꯔ‌ꯣ
ꯀꯥꯏꯀꯨꯒꯤ ꯁꯇꯥꯏꯂꯗ ꯍꯥ
ꯑꯥ ꯌꯨ ꯄꯤ ꯑꯦꯁ ꯁꯤ ꯑꯦꯛꯖꯥꯝ ꯊꯥꯕ ꯃꯥꯂꯦꯕ ꯅꯪꯪꯒꯤꯗ‌ꯣ
ꯌꯨ ꯄꯤ ꯑꯦꯁ ꯁꯤ ꯅꯠꯇꯦꯗ ꯃꯆꯥꯅꯦ ꯃꯆꯥ ꯍꯥꯏꯗꯤ ꯌꯨ ꯄꯤ ꯑꯦꯁ ꯁꯤ ꯒꯨꯝꯕ ꯑꯆꯧꯕꯗꯤ ꯉꯝꯗ꯭ꯔꯕꯗꯣ ꯀꯣꯛꯁꯤ ꯌꯥꯗ꯭ꯔꯦꯕ
ꯆ‌ꯦꯁ ꯑꯗꯨ ꯉꯥꯛꯇꯪ ꯐꯥꯠ ꯂꯥꯎ ꯊꯥꯗꯣꯛꯎꯔꯒ ꯐꯥꯠ ꯂꯥꯎ ꯑꯣꯏꯕꯗꯨꯕꯨ ꯀꯩꯅꯣ
ꯁꯦꯠ ꯑꯣꯏꯔꯅꯤ ꯕ꯭ꯔꯣꯀꯟ ꯑꯣꯏꯔꯤꯉꯥꯏꯗꯨꯗ ꯂꯥꯏꯔꯤꯛ ꯈꯔ ꯄꯥꯔꯅꯤ
ꯑꯗꯨ ꯀꯩꯅꯣ ꯁꯞꯄꯣꯔꯇꯤꯞ ꯑꯣꯏꯕ ꯅꯨꯄꯤ ꯂꯩꯔꯗꯤ ꯐꯩꯗꯅ ꯅꯠꯇ꯭ꯔꯁꯨ
ꯑꯦ ꯃꯥꯒꯤꯗꯃꯛ ꯇꯅꯦ ꯇꯧꯗꯣꯏꯁꯤ ꯀꯩꯅꯣ ꯑꯩ ꯃꯉꯣꯟꯗ ꯍꯦꯟꯗꯕ ꯌꯥꯗꯦ ꯀꯥꯏꯅ ꯇꯧꯋ‌ꯏꯗꯨ ꯅꯠꯇ꯭ꯔꯣ ꯃꯥꯏ ꯃꯃꯥꯡꯗ ꯃꯥꯏ ꯃꯃꯥꯡꯗ ꯋꯥꯟ ꯁꯟꯗꯦꯒ ꯍꯥꯏ ꯁꯤꯡꯅꯔꯒ ꯇꯧ ꯅꯠꯇ꯭ꯔꯣ
ꯎꯝ ꯑꯗꯨ ꯑꯩꯈꯣꯏꯗꯤ ꯁꯄꯣꯔꯇꯤꯞ ꯀꯥꯏꯒꯨꯒꯤ ꯃꯇꯧ ꯇꯝꯕꯗꯨ ꯌꯥꯗ‌ꯦꯅ‌ꯦ ꯑꯩꯈꯣꯏꯗꯤ ꯅꯨꯄꯤ ꯀꯥꯏꯅꯕꯁꯨ ꯂꯩꯇꯦ ꯁꯞꯄꯣꯔꯠꯇꯤꯕ ꯇꯧꯕꯁꯨ ꯂꯩꯇꯦ ꯑꯗꯒꯤ ꯅꯨꯄꯤ ꯑꯁꯤꯗꯤ ꯊꯥꯖꯗꯦꯕꯣ
ꯑꯩꯈꯣꯏꯁꯨ ꯅꯨꯄꯥꯁꯤ ꯊꯥꯖꯗꯦꯕꯣ
ꯁꯞꯄꯣꯔꯇꯤꯞꯁꯨ ꯂꯩꯖꯗꯦ ꯊꯥꯖꯕꯁꯨ ꯂꯩꯖꯗꯦ ꯊꯥꯖꯗꯕꯁꯨ ꯂꯩꯖꯗꯦ
ꯀꯣꯏꯕ ꯆꯠꯄ ꯃꯥꯜꯂꯦꯗ ꯅꯪꯁꯦ ꯍꯧꯖꯤꯛꯀꯥꯟꯁꯦ
ꯆꯠꯇꯦꯗ
ꯆꯠꯇ‌ꯦ
ꯎꯝ ꯊꯥꯏꯅ ꯐꯣꯇꯣꯅꯤꯀꯣ ꯑꯩꯅ ꯏꯁꯇꯦꯠ ꯇꯁ ꯊꯝꯕꯗꯨꯗꯤ ꯌꯥꯝꯅ ꯋꯥꯔ ꯃꯃꯥꯡꯒꯤ
ꯀ‌ꯣꯏꯕ ꯆꯠꯂ ꯆꯠꯇꯦꯅꯦ ꯆꯤꯟꯊꯤꯔꯤꯁꯤ ꯌ‌ꯦꯡꯉ‌ꯣꯅ‌ꯦ ꯑꯩꯩꯅ ꯑꯩꯅ ꯆꯤꯟꯊꯤ ꯑꯩꯅ ꯌꯦꯡꯕꯅꯤꯅ ꯇꯦꯁ ꯇꯧꯕꯅꯤꯅ ꯑꯗꯨ ꯃꯁꯤꯆꯤꯟꯗꯤ ꯍꯥꯏꯐꯦꯠꯇꯗꯤ ꯊꯤꯌꯦ
ꯊꯤꯕꯅꯤ ꯊꯤꯕꯅꯤ ꯐꯖꯗꯕꯅꯤ ꯐꯖꯗꯕꯅꯤ ꯀꯣ ꯍꯥꯏ ꯐꯦꯠꯇ ꯅꯠꯇ‌ꯦ ꯄꯨꯔꯥꯅꯤ
ꯎꯝ ꯊꯤꯔꯝꯗꯧ ꯃꯥꯜꯂꯤ
ꯑ ꯊꯤꯌꯦ ꯂꯤꯁꯥ ꯃꯥꯥꯟꯗ‌ꯦꯕ ꯀ‌ꯣ ꯊꯤꯕꯅ
ꯏꯁꯁꯥ ꯃꯥꯟꯥꯟꯕ ꯃꯥꯜꯂꯤꯅꯦ
ꯑꯥ
ꯑꯥ ꯁꯤꯗꯣ
ꯑꯁ ꯌꯥꯝ ꯊꯒ ꯊꯔꯤꯀꯣ
ꯌꯥꯝ ꯀꯩ ꯆꯥꯅꯤꯡꯒꯦ
ꯑꯔꯣ ꯀꯩꯁꯨ ꯆꯥꯅꯤꯡꯗꯦꯗꯥ ꯍꯥꯏꯗꯤ
ꯀꯩꯅꯅꯦ ꯍ ꯀꯥꯏꯁꯤꯗ ꯌꯥꯎꯗ ꯇꯒ
ꯥꯏ ꯕꯤꯔꯣꯣꯏꯗ ꯎꯗꯕꯁꯨ ꯂꯩꯕꯤꯔꯣꯏ ꯑꯗꯨꯒ
ꯂꯩꯕꯤꯔꯣꯌꯦ
ꯑꯩꯁꯨ ꯂꯩꯕꯤꯔꯣꯏꯒꯗꯧꯕꯕꯨ ꯅꯪꯅ
ꯀꯩꯁꯨ ꯂꯩꯕꯤꯔꯣꯏꯕ
ꯎꯝ
ꯑꯁ ꯑꯩꯗꯤ ꯂꯥꯏꯔꯗꯤ ꯑꯗꯨꯅ ꯂꯩꯕꯗꯤ ꯉꯝꯃꯔꯣꯏ ꯅꯪ ꯑꯣꯏꯅ ꯂꯩꯕꯤꯒꯦ ꯍꯥꯏꯔꯣ
ꯑꯩ ꯑꯣꯏꯅ ꯑꯩꯕꯨ ꯑꯣꯏꯅ ꯌꯕꯤꯌꯨ ꯍꯥꯏꯗꯤ ꯌꯥꯏ
ꯂꯩꯕꯤꯔꯣꯅꯦ ꯑꯗꯨꯗꯤ ꯅꯪꯗꯤ ꯂꯤꯛꯏꯗ ꯌꯥꯝꯅ
ꯅꯤ ꯑ ꯈꯪꯁꯨ ꯈ
ꯌ ꯂꯩ ꯏꯅ ꯇ ꯂꯩꯗ
ꯗꯇꯀꯣ ꯑꯣꯈꯩꯁꯗꯦ ꯄꯩꯁꯥꯁꯦ ꯇ
ꯑꯥ
ꯄꯩꯁꯥꯁꯦ ꯖꯣꯝ ꯖꯣꯝ ꯍꯩꯊꯕꯅꯦ ꯅꯨꯄꯤ ꯑꯩꯉꯣꯟꯗꯗꯤ ꯑꯩꯈꯣꯏꯗꯤ
ꯊꯥꯖꯕ ꯉꯝꯗ꯭ꯔꯦ
ꯅꯪ ꯀꯨ ꯄꯥꯝꯒꯦ ꯀꯨ ꯆꯥꯅꯤꯡꯒꯦ ꯂꯣꯏ ꯂꯩꯕꯤꯒꯦ ꯀꯩꯅꯣ
ꯁꯦꯡꯉꯩ ꯂꯩꯕꯤꯒꯦ ꯍꯥꯏꯔꯣ ꯑꯁ ꯆꯥꯅꯤꯡꯕ ꯊꯤ ꯌꯥꯝ ꯂꯩꯔꯦꯍꯦ ꯅꯍꯥꯟꯗꯒꯤ ꯄꯩꯁꯜꯂ ꯊꯝꯃꯦ ꯅꯪ ꯂꯩꯅꯤꯅ ꯅꯪꯅ ꯂꯩꯒꯅꯤꯅ ꯆꯥꯅꯤꯡꯕ ꯃꯌꯥꯝ ꯑꯃ ꯂꯩꯔꯦ
ꯎꯝ ꯑꯗ ꯌꯥꯝ ꯀꯔꯤꯔ ꯌꯦꯡ ꯂꯩꯕꯤꯒꯦ ꯑꯩꯅ ꯀꯩ ꯀꯩ ꯀꯩ ꯀꯔꯤ ꯆꯥꯅꯤꯡꯉꯦ ꯍꯥꯏꯗꯣ ꯊꯤꯔꯝꯃꯣꯕ ꯑꯣꯟꯂꯥꯏꯟꯗꯒ ꯀꯔꯤ ꯀꯔꯤ ꯆꯥꯅꯤꯡꯒꯦ ꯀꯔꯤ ꯀꯔꯤ ꯅꯗꯨ ꯆꯦꯛ ꯇꯧ ꯐ
ꯆꯦꯛ ꯃꯌꯥꯝ ꯑꯃ ꯀꯩ ꯍꯥꯏꯅꯤ ꯀꯦ ꯑꯦꯞ ꯁꯤ ꯆꯥꯕ ꯌꯥꯔꯦ ꯀꯕꯥ ꯑꯗꯨꯗꯒꯤ ꯕꯤꯝꯕꯤꯦꯝꯕꯥꯁꯊꯤ ꯂꯩꯔꯦꯍꯦ
ꯀꯤꯝ ꯄꯞꯇꯣ ꯍꯕ꯭ꯔꯣ ꯍꯧꯥꯎ ꯇꯕ ꯃꯥꯜꯂꯦꯗ
ꯍꯥꯎꯕ ꯂꯩ ꯍꯥꯎꯇꯕ ꯂꯩ ꯑꯗꯨ ꯑꯩꯈꯣꯏꯗꯤ ꯑꯍꯥꯎꯕ ꯃꯐꯝꯗ ꯆꯥꯏ
ꯆꯥꯛꯅꯦ ꯁꯤꯃꯅꯇ꯭ꯔꯗ
ꯆꯥꯛ ꯑꯩꯁꯦ ꯃꯣꯏꯒꯤ ꯀꯩꯅꯣꯝ ꯂꯩꯌꯦ ꯆꯥꯛ ꯈꯪꯗꯦ ꯀꯃꯥꯏꯅ ꯍꯥꯏꯗꯣꯏꯅꯣꯁꯨ
ꯀꯣꯔꯤꯌꯗ ꯆꯥꯒ ꯆꯥꯅꯤꯡꯉꯤꯅꯤꯅ ꯅꯣꯏ ꯄꯥꯔꯇꯤꯁꯤ
ꯑꯥ
ꯌꯥꯏꯅꯦ ꯃꯤꯒꯤ ꯃꯇꯧ ꯇꯝꯕꯗꯤ ꯍꯩꯔꯦꯍꯦ
ꯇꯝꯕ ꯅꯠꯇꯦ ꯃꯤ ꯑꯈꯣꯏ ꯇꯦꯁ ꯇꯧꯕꯅꯤ ꯀꯩꯅꯣ ꯑꯩꯈꯣꯏꯒꯤꯗꯤ ꯑꯩꯈꯣꯏꯒꯤ ꯀꯩꯅꯣꯁꯤ ꯁꯨ ꯃꯣꯏꯅ ꯇꯦꯁ ꯇꯧꯋꯤ ꯅꯠꯇ꯭ꯔꯣ ꯑꯗꯨꯅ ꯃꯣꯏꯁꯨ ꯑꯩꯈꯣꯏꯅ ꯇꯧꯔꯨꯕꯗ ꯑꯈꯣꯏꯅ ꯄꯥꯝꯍꯧꯕ
ꯐꯩ ꯐꯩ
ꯑꯗꯨꯉꯥꯏ
ꯅꯤꯡꯁꯨ ꯏꯅꯥꯛꯇ ꯂꯩꯇꯝꯅꯤꯅ ꯎꯄꯥꯏ ꯂꯩꯇꯦꯗꯣ ꯀꯣ ꯑꯩꯥꯀꯣꯟ ꯅꯪꯉꯣꯟꯗ ꯄꯤꯖꯥꯅꯤꯡꯔꯁꯨ ꯎꯄꯥꯏ ꯂꯩꯇꯕꯗꯣ ꯏꯅꯥꯛꯇ ꯂꯩꯇꯕꯅꯤꯅ ꯑꯗꯨꯒꯤ ꯑꯩ ꯊꯣꯔꯛꯄ ꯃꯇꯝ ꯉꯥꯏꯔꯣ
ꯑꯁ ꯉꯥꯏꯕ ꯉꯝꯃꯔꯣꯏ
ꯅꯇꯔ꯭ꯗꯤ ꯎꯄꯥꯏ ꯂꯩꯇꯦ
ꯇꯂꯤ ꯇꯂꯤ ꯉꯥꯏꯕ ꯉꯝꯃꯣꯏ ꯀꯣ ꯑꯩꯗꯤ
ꯀꯣꯏꯕ ꯂꯥꯛꯑꯣ ꯁꯤ ꯌꯥꯗꯦ
ꯑꯁ ꯑꯆꯥꯄꯣꯠ ꯑꯆꯥꯄꯣꯠꯀꯤ ꯃꯃꯟꯗꯨ ꯗꯤ ꯂꯩꯍꯧꯔꯦ
ꯑꯩ ꯂꯥꯛꯀꯦ ꯍꯩꯔꯁꯨ ꯅꯪꯅ ꯌꯥꯗꯦ ꯃꯐꯝꯁꯨ ꯍꯥꯏꯕꯤꯗꯦ ꯅꯪ ꯂꯩꯐꯝꯁꯨ ꯍꯥꯏꯗꯦ
ꯑꯆꯥꯄꯣꯠ ꯂꯩꯕꯒꯤ ꯃꯃꯟꯗꯣ ꯄꯩꯁꯥꯗꯣ ꯑꯗꯨ ꯌꯧꯔꯛꯄ ꯗꯅꯦ ꯂꯤꯁꯤꯡꯃꯨꯛ ꯂꯩꯕ ꯌꯥꯔꯅꯤ
ꯑꯗꯨ ꯅꯣꯏ ꯀꯣꯏꯕꯗꯤ ꯌꯥꯝ ꯐꯪꯉꯅꯤꯗꯅ ꯆꯄꯣꯠ ꯆꯥꯕꯁꯨ ꯐꯪꯉꯅꯤ ꯀꯣꯏꯕꯁꯨ ꯐꯪꯉꯅꯤ ꯀꯥꯟꯅꯗ꯭ꯔꯣ
ꯎꯝ ꯄꯩꯁꯥꯗꯣ ꯂꯩꯇ꯭ꯔꯤꯅꯦ ꯂꯩꯔꯀꯥꯟꯗ ꯀꯥꯞꯁꯤꯜꯂꯛꯀꯦ ꯀꯌꯥꯃꯨꯛꯇꯤ ꯆꯪꯒꯅꯤ
ꯌꯥꯝ ꯆꯪꯗꯝꯅꯤꯗ ꯗꯥꯏꯗꯒꯤ
ꯑꯗꯨꯝ ꯆꯥꯎꯔꯥꯛꯄ ꯍꯥꯏꯔꯣꯕ
ꯆꯥꯎꯥꯛꯄꯁꯦ ꯇꯦꯟ ꯀꯦ ꯃꯨꯛꯇꯤ ꯆꯪꯈ꯭ꯔꯅꯤ
ꯑꯩꯁ ꯑꯗꯨꯅ ꯌꯥꯗ꯭ꯔꯣ ꯑꯩꯁꯦ
ꯗꯨꯅꯤꯌꯥꯅꯤ
ꯀꯌꯥꯝ ꯀꯨꯏ ꯂꯩ ꯌꯥꯗꯣꯏꯟ ꯑꯗꯨꯅ
ꯇꯤꯟ ꯀꯦ ꯍꯥꯏꯁꯦ ꯖꯁ ꯑ ꯀꯔꯩ ꯔ ꯋꯥꯟꯗꯦꯒꯤ ꯑ ꯑ ꯀꯩꯔꯥ ꯚꯥꯔꯥ ꯌꯥꯎꯗꯦꯀꯣ ꯑꯩꯅ ꯍꯥꯏ ꯖꯁ ꯁꯤꯗ ꯂꯩꯕꯤꯒꯤ
ꯁꯤꯂꯣꯡꯗ ꯂꯩꯕꯒꯤ ꯅꯨꯃꯤꯠ ꯑꯅꯤꯒꯨꯝꯕꯒꯤ ꯑꯣꯏꯒꯅꯤ
ꯇꯨ ꯗꯦꯖ ꯀꯨꯝꯕꯒꯤ ꯏꯃꯩ ꯃꯩ ꯑꯗꯨꯗꯤ ꯑꯩ ꯌꯨ ꯄꯤ ꯑꯦꯁ ꯁꯤ ꯑꯦꯛꯖꯥꯝ ꯊꯥꯎꯒꯤꯒꯦ
ꯍ ꯍ ꯍ
ꯑꯗꯨꯒ ꯇ꯭ꯔꯥꯏ ꯇꯧꯔꯛꯀꯦ
ꯅꯪꯅꯦ ꯅꯪ ꯐꯥꯎꯔꯛꯄ ꯉꯥꯏꯔꯤꯅꯤꯅ ꯈꯔ ꯊꯥꯔꯣ ꯑꯩ ꯁꯞꯄꯣꯔꯠ ꯑꯩ ꯁꯞꯄꯣꯔꯠ ꯇꯧꯕꯤꯒꯦꯕ ꯊꯥꯎꯑꯣꯕ
ꯍꯣꯏ ꯊꯥꯎ ꯊꯥꯒꯦ ꯂꯥꯏꯔꯤꯛ ꯂꯩꯗ꯭ꯔꯤꯌꯦ
ꯂꯥꯏꯔꯤꯛ ꯂꯩꯔꯨꯒꯤꯒꯦ ꯑꯗꯨꯒ ꯇꯧꯔꯒꯦ ꯀꯩꯀꯩ ꯄꯥꯗꯣꯏꯅꯣ
ꯃꯑꯣꯡꯗꯤ ꯃꯥꯜꯂꯤ ꯍꯦ ꯑꯗ ꯎꯔꯤꯇꯥꯏꯞꯇ
ꯀꯩ ꯀꯩ ꯄꯥꯗꯣꯏꯅꯣ ꯁꯋ꯭ꯥꯏꯁꯤꯕꯣ
ꯗꯨꯝ ꯄꯥꯎ
ꯄꯒꯦ ꯀꯩ ꯄꯥꯁꯤꯒꯦ ꯈꯪꯗꯦꯅꯦ ꯀꯩꯀꯩ ꯄꯥꯔꯒ ꯀꯩ ꯀꯃꯥꯏꯅ ꯈꯜꯂꯛꯇꯣꯏꯅꯣ ꯁꯤꯅꯦ
ꯑ
ꯀꯌꯥ ꯀꯩ ꯏꯟꯁꯥꯡ ꯆꯥꯔꯒꯦ
ꯆꯅꯥ ꯆꯅꯥꯗꯣ ꯈꯪꯉꯤꯀꯣ
ꯑꯝ
ꯑꯗꯨꯗꯣ ꯑꯗꯨꯒ ꯐ꯭ꯔꯥꯏ ꯆꯅꯥꯗꯨꯅꯦ ꯑꯗꯨꯒ ꯀꯩꯅꯣ ꯍꯋꯥꯏ ꯗꯥꯜ ꯍꯥꯎꯇꯦꯗ
ꯑꯦꯁ ꯀꯩꯅ ꯅꯅꯦ ꯆꯥꯖ ꯆ ꯍꯥꯎꯇ ꯇꯥꯛ ꯇꯔꯦꯁ
ꯍꯣꯔꯦꯟ ꯗꯦ ꯔꯣꯅꯥꯜꯗꯣꯒꯤ ꯃꯦꯠꯁ ꯂꯩꯕꯅꯤꯅ ꯄ꯭ꯔꯣꯒ꯭ꯔꯥꯝ ꯃꯆꯥ ꯑꯃ ꯁꯤꯟꯕ ꯇꯥꯔꯦ
ꯌꯦꯡꯕ ꯅꯨꯡꯉꯥꯏꯅꯕ ꯀꯨꯗ
ꯌꯦꯁ ꯃꯤ ꯃꯌꯥꯝ ꯌꯦꯡꯃꯤꯟꯅꯕ꯭ꯔꯣ
ꯍꯣꯏ ꯇꯤꯚꯤꯗ ꯌꯦꯡꯕꯀꯣꯣꯏꯗꯟꯔ ꯔꯗꯟꯒꯤ ꯔꯨꯝ ꯃꯥ ꯇꯤꯚꯤ ꯊꯝꯃꯦꯕ ꯑꯗꯣ ꯃꯥꯒꯤ ꯔꯨꯝꯗ
ꯁꯦꯁ ꯅꯨꯡꯉꯥꯏꯅꯤꯅꯦ ꯑꯗꯨꯗꯤ
ꯐꯣꯟꯗꯁꯨ ꯌꯦꯡꯕ ꯌꯥꯏ ꯑꯗꯣ ꯐꯣꯟꯗ ꯌꯦꯡ ꯍꯣꯏ ꯐꯣꯟꯗ ꯌꯦꯡꯕꯗꯤ ꯅꯨꯡꯉꯥꯏꯇꯦ ꯑꯗꯨꯅ
ꯎꯥ ꯏꯇꯣꯝꯗ ꯌꯦꯡꯕꯁꯨ ꯅꯨꯡꯉꯥꯏꯇꯦꯗꯅ ꯑꯗꯨꯅꯦ ꯌꯥꯝ ꯇꯜꯂꯦ
ꯍꯏꯖ ꯀꯣꯜꯇꯥ ꯚꯤꯗꯤꯑꯣ ꯀꯣꯜ ꯇꯧꯔ ꯌꯦꯡꯃꯤꯟꯅꯁꯤ꯭ꯔꯣ
ꯆꯜꯂꯦ ꯐꯣꯟ ꯃꯩꯆꯥꯥꯅꯦ
ꯅꯪ ꯃꯊꯟꯗ ꯌꯦꯡꯕ ꯇꯜꯂꯗꯤ ꯚꯤꯗꯤꯑꯣ ꯀꯣꯜ ꯇꯧꯔꯒ ꯌꯦꯡꯃꯤꯅ ꯁꯃꯤ
ꯇꯂꯦ ꯑꯗꯨꯗꯤ ꯌꯥꯝꯅ
ꯎꯝ
ꯄꯨꯟꯅꯒ ꯂꯩꯔꯒ ꯑꯆꯥꯄꯣꯀ ꯆꯥꯔꯒ ꯑꯁ ꯃꯊꯪꯒꯤꯗ ꯌꯦꯡꯉꯒꯦ
ꯊꯦꯡꯒꯤ ꯊꯒꯣ
ꯎꯝ
ꯆꯍꯤ ꯃꯔꯤ ꯃꯔꯤ ꯂꯩꯔꯒ ꯅꯠꯇ꯭ꯔꯣ ꯁꯥꯟꯅꯕ
ꯍꯣꯏ ꯁꯤ ꯃꯔꯤ ꯃꯔꯤ ꯂꯩꯔꯒ
ꯃꯊꯪꯗ ꯐꯦꯂꯤ ꯑꯃ ꯁꯥꯒꯠꯂꯒꯦ
ꯐꯦꯃꯂꯤ ꯍꯦ
ꯐꯦꯃꯤꯂꯤ ꯑꯃ ꯁꯥꯒꯠꯂꯒꯦ ꯑꯗꯨꯒ ꯄꯨꯟꯅ ꯌꯦꯡꯃꯤꯟꯅꯕ ꯇꯥꯕꯅꯤ ꯁ ꯃꯤꯁꯦꯁ ꯌꯥꯝ ꯅꯝꯕ ꯃꯥꯂꯤꯀꯣ
ꯁꯦꯁ ꯅꯝꯕꯇ
ꯀ ꯀꯥꯀꯤ ꯀꯥꯀꯤ ꯀꯥꯀꯤ ꯀꯥꯥꯛ ꯇꯍꯦ
ꯑꯩꯒꯤ ꯀꯖꯤꯟ ꯑꯃꯁꯤꯗ ꯑꯩꯒꯤ ꯀꯖꯤꯟ ꯕ꯭ꯔꯥꯗꯔ ꯑꯃꯁꯤꯗ ꯍꯣꯁꯇꯦꯜꯗ ꯂꯩꯏꯅꯦ ꯃꯥꯁꯨ
ꯑꯥ
ꯑꯩꯉꯣꯟꯗꯧꯕꯤ ꯀꯩꯅꯣ ꯃꯥ ꯀꯣꯏꯕ ꯊꯣꯛꯀꯦ ꯂꯧꯕ ꯂꯥꯛꯑꯣ ꯍꯥꯏꯅ ꯍꯥꯏꯕ ꯅꯗ
ꯀꯥꯏꯗ
ꯃꯣꯏ ꯁ꯭ꯀꯨꯜ ꯍꯣꯁꯇꯦꯜꯗ ꯂꯩꯌꯦꯕ ꯃꯥ ꯁꯣ
ꯑꯣ
ꯑꯗꯨ ꯄꯦꯔꯦꯟꯁ ꯒꯥꯔꯖꯤꯟꯁ ꯌꯥꯎꯗ꯭ꯔꯗꯤ ꯊꯣꯛꯄ ꯌꯥꯗꯕ ꯑꯗꯨꯒꯤ ꯑꯩꯉꯣꯟꯁꯨ ꯂꯧꯕꯤꯕ ꯂꯥꯛꯑꯣꯅꯦ
ꯑꯣ ꯅꯪꯅ ꯑꯍꯟ ꯅꯥꯏꯕꯗ ꯊꯣꯛꯑꯕꯅꯤꯅ
ꯎꯝ